ꯍꯦꯜꯂꯣ ꯎꯝ꯫ ꯇꯥꯔꯦ ꯇꯥꯔꯦ ꯇꯥꯔꯦ ꯀꯩꯗꯧꯔꯤꯅꯣ ꯍꯧꯒꯠꯂꯕꯣ꯫
ꯍꯧꯒꯠꯂꯒ꯫ ꯃꯄꯥꯟꯗ ꯐꯝꯃꯤꯌꯦ ꯅꯣꯡ ꯆꯨꯏꯌꯦ ꯉꯁꯤꯗꯤ ꯐꯖꯅ ꯆꯨꯊꯔꯦ꯫ ꯅꫭꯏꯗꯗꯤ ꯆꯨꯗ꯭ꯔꯣ꯫
ꯑꯁ ꯆꯨꯋꯦ ꯑꯩꯉꯣꯟꯗꯁꯨ ꯆꯨꯋꯦ ꯀꯟꯅꯗꯤ ꯆꯨꯗꯦ ꯑꯗꯨꯕꯨ ꯑꯗꯨꯝ ꯆꯨꯋꯦ꯫
ꯀꯟꯅꯗꯤ ꯆꯨꯗꯦ ꯀꯟꯅꯗꯤ ꯆꯨꯗꯦ ꯑꯗꯨ ꯑꯣꯏꯔꯁꯨ ꯂ‌ꯦꯞ꯫ ꯂꯩꯇꯅ ꯑꯗꯨꯝ ꯆꯨꯔꯒ ꯂꯩꯌꯦ꯫
ꯑꯣ ꯑꯗꯨꯗꯤ ꯐꯔꯦꯅꯦ꯫
ꯐꯔꯦ ꯐꯔꯦ꯫ ꯎꯝ ꯆꯨꯊꯥꯔꯣ ꯍꯥꯏꯔꯕꯅꯦ꯫ ꯅꫭꯡꯑꯣ꯫
ꯆꯨꯊꯔꯣ ꯆꯨꯊꯔꯣ꯫
ꯀꯔꯤ ꯌꯦꯟꯁꯥꯡ ꯆꯥꯗꯣꯏꯅꯣ꯫
ꯑꯩꯁꯦ ꯈꯪꯗꯦ꯫ ꯀꯩ ꯌꯦꯟꯁꯥꯡ ꯆꯥꯕꯅ ꯐꯒꯗ꯭ꯔꯥ ꯇꯨꯝꯗ꯭ꯔꯤꯕꯅꯤꯅꯀꯣ ꯉꯥꯛꯇꯪ ꯇꯨꯝꯈꯤꯒꯦ꯫ ꯇꯨꯝꯃꯒ ꯍꯣꯔꯦꯟ ꯃꯤꯀꯞ ꯊꯣꯔꯛꯑꯒ ꯊꯣꯡꯉꯒ ꯆꯥꯕ ꯍꯥꯏꯕꯗꯨ ꯑꯣꯏꯔꯦ꯫ ꯑꯗꯨ ꯅꯠꯇ꯭ꯔꯗꯤ ꯎꯄꯥꯏ ꯂꯩꯇ‌ꯦ ꯇꯨꯝꯅꯤꯡꯉꯦ꯫
ꯈꯪꯗ꯭ꯔꯦꯅꯦ꯫ ꯑꯈꯣꯏꯁꯨ ꯅꯪ ꯂꯩꯇꯝꯅꯤꯅ ꯆꯥꯅꯤꯡꯕꯗ ꯆꯥ ꯆꯥꯅꯤꯡꯗ꯭ꯔꯗꯤ ꯇꯣꯛ ꯑꯗꯨꯝ ꯇꯧꯔꯒ ꯂꯩꯔꯦ꯫ ꯉꯔꯥꯡꯁꯨ ꯃꯕꯥꯅꯤꯗꯤ꯫ ꯆꯥꯛ ꯆꯥꯗ꯭ꯔꯦ ꯑꯌꯨꯛꯇ ꯏꯊꯟꯗ ꯆꯥꯔꯒ꯫ ꯈꯪꯗꯦ꯫
ꯏꯁ꯫
ꯇꯧꯕꯅꯦ꯫
ꯑꯗꯨꯗꯤ꯫ ꯑꯗꯨꯗꯤ ꯌꯥꯔꯣꯏꯍꯦ꯫
ꯆꯥꯅꯤꯡꯕ ꯆꯥꯅꯤꯡꯕꯗ ꯆꯥ꯫ ꯆꯥꯅꯤꯡꯗ꯭ꯔꯗꯤ ꯇꯣꯛ ꯑꯗꯨꯝ ꯇꯧꯔꯒ ꯂꯩꯔꯦ ꯑꯗꯨꯅꯅꯦ ꯀꯪꯇ꯭ꯔꯤꯛ꯫ ꯀꯪꯂꯒ ꯂꯩꯕꯗꯣ꯫
ꯀꯪꯍꯟꯒꯅꯨ ꯀꯪꯍꯟꯒꯅꯨ ꯅꯣꯏꯍꯜꯂꯣ ꯀꯪꯕ ꯌꯥꯄꯣꯟꯇꯦ ꯃꯇꯝ ꯐꯠꯇꯦ
ꯑꯅꯥ ꯑꯌꯦꯛ ꯂꯩꯕ ꯌꯥꯄꯣꯟꯇꯦ ꯑꯍꯥꯎ ꯑꯍꯥꯎꯕ ꯆꯥꯎ ꯉꯥꯅꯨ ꯆꯥꯎ ꯌꯦꯟ ꯆꯥꯎ꯫ ꯍꯧꯗꯣꯡ ꯆꯥꯎ
ꯆꯁ ꯍꯧꯗꯣꯡꯕꯨ ꯆꯥꯅꯕ꯭ꯔꯥꯅꯦ ꯇꯥꯅꯤꯡꯗꯦ꯫
ꯆꯥꯛ ꯆꯥ ꯅꯗ꯭ꯔꯒꯗꯤ ꯍꯣꯏ ꯆꯥꯔꯒꯅꯨ ꯑꯗꯨ ꯆꯥꯔꯗꯤ ꯍꯥꯏ
ꯆꯥꯅꯤꯡꯗꯦ ꯌꯥꯝ ꯅꯨꯡꯁꯤꯕꯗꯨꯕꯨ ꯀꯔꯝ ꯃꯥꯏꯅ ꯆꯥꯒꯅꯤ꯫ ꯀꯣ ꯆꯠꯊꯣꯛꯄ ꯄꯥꯝꯃꯨꯏꯀꯣ ꯅꯨꯡꯁꯤ꯫ ꯑꯣ ꯌꯥꯝ ꯅꯨꯡꯁꯤꯕꯅꯦ꯫
ꯍꯨꯏꯁꯨꯨ ꯌꯥꯝ ꯅꯨꯡꯁꯤꯕꯅ‌ꯦ꯫
ꯍꯨꯏꯗꯨꯗꯤ ꯄꯥꯝꯗꯦ ꯌꫭꯛꯅꯤꯡꯗꯦ ꯑꯩ꯫ ꯃꯅꯝꯅ ꯃꯅꯝ ꯅꯨꯡꯁꯤꯗꯕꯒ
ꯍꯨꯏ ꯍꯨꯏ ꯐꯖꯅ ꯏꯔꯨꯕꯤꯔꯒ ꯀ‌ꯦꯅ ꯃꯅꯨꯡꯗ ꯂꯩꯔꯗꯤ꯫ ꯍꯥꯏꯗꯤꯀꯣ ꯌꯥꯝꯅꯗꯤ ꯅꯨꯡꯉꯥꯏꯇꯝꯅꯦ ꯑꯃ꯫
ꯄꯥꯝꯗꯦ ꯄꯥꯝꯗꯦ ꯍꯨꯏ ꯄꯥꯝꯗꯦ ꯀꯣ ꯑꯩ ꯀꯣ꯫
ꯎꯝ ꯄꯥꯝꯗ꯭ꯔꯒꯗꯤ ꯌꯥꯔꯦ ꯀꯩꯅꯣ
ꯍꯨꯏ ꯄꯥꯝꯗꯦ ꯉꯁꯤꯗꯤ ꯆꯠꯂꯔꯣꯏꯅ
ꯆꯠꯂꯔꯣꯏ
ꯐꯖꯅ ꯄꯣꯊꯥꯎꯑꯣ ꯑꯗꯨꯗꯤ
ꯎꯝ ꯐꯖꯅ ꯄꯣꯊꯥꯒꯅꯤ
ꯐꯖꯅ ꯄꯣꯊꯥꯎ ꯆꯥꯛꯁꯨ ꯏꯊꯟꯗ ꯆꯥꯕꯅꯤꯅ ꯍꯥꯎꯁꯨ ꯍꯥꯎꯇꯦ ꯉꯁꯤꯗꯤ ꯊꯣꯡꯁꯨ ꯊꯣꯡꯗ꯭ꯔꯦ꯫ ꯊꯣꯡꯕꯤꯔꯗꯤ ꯆꯥꯔꯦ ꯊꯣꯡꯗ꯭ꯔꯗꯤ ꯇꯗ꯭ꯔꯦ꯫
ꯎꯝ ꯌꯦꯟꯗꯤ ꯌꯦꯟꯗꯤ ꯁꯤꯗꯤꯀꯣ꯫
ꯁꯤꯗꯦ ꯁꯤꯕꯕꯨꯗꯤ ꯁꯤꯗꯦ ꯑꯗꯣ ꯉꯁꯤꯗꯣ ꯌꯦꯡꯕ ꯆꯠꯇ꯭ꯔꯤꯌꯦ꯫
ꯑꯣꯛꯗꯣ ꯃꯟꯖꯤꯟꯖꯥꯛ ꯆꯥꯕ ꯀꯃꯥꯏꯅ ꯇꯧꯕ꯭ꯔꯥ ꯍꯥꯏꯕꯗꯣ ꯑꯣꯛꯇꯨꯁꯨ ꯈꯔ ꯐꯖꯅ ꯌꯦꯡꯁꯟꯕꯤꯌꯣ꯫
ꯎꯝ ꯌꯦꯡꯕꯤꯒꯦ ꯌꯦꯡꯒꯅꯤ ꯌꯦꯡꯅꯤ ꯌꯦꯡꯕꯅꯦ ꯍꯤꯗꯥ ꯌꯦꯡꯕꯕꯨꯗꯤ ꯍꯧꯖꯤꯛ ꯉꯁꯤꯅ ꯍꯧꯖꯤꯛ ꯊꯣꯛꯇ꯭ꯔꯤ ꯍꯥꯏꯕ ꯋꯥꯅꯤ ꯉꯔꯥꯡꯗꯨꯁꯨ ꯑꯩ ꯑꯗꯨꯗ ꯐꯝꯕ ꯆꯠꯂꯦ꯫
ꯌꯦꯟ ꯒꯣꯟꯗꯔ ꯑꯣꯀꯣꯟꯗꯔꯥ
ꯌꯨꯟ ꯌꯦꯟꯒꯣꯗꯅꯤ ꯍꯦ꯫
ꯑꯣ ꯀꯣꯟꯗꯁꯨ ꯀꯩꯅꯣ ꯇꯣ ꯑꯣꯛꯇꯣ ꯌꯦꯡꯉꯣ ꯍꯥꯏꯕꯗꯤ ꯅꯠꯇꯕ ꯃꯆꯤꯟꯖꯥꯛ ꯆꯥꯕꯗꯨ ꯆꯥꯕ꯭ꯔꯥ ꯆꯥꯗ꯭ꯔꯒꯗꯤ ꯅꯥꯔꯛꯀꯅꯤ ꯍꯥꯏꯕꯅꯦ ꯆꯥꯕꯗꯨ꯫ ꯀꯃꯥꯏꯅ ꯇꯧꯕ꯭ꯔꯥ ꯌꯦꯡꯉꯣ ꯍꯥꯟꯅꯒꯨꯝꯅ ꯑꯗꯨꯃꯥꯏꯅ ꯆꯥꯕ꯭ꯔꯥ ꯑꯣꯔ ꯆꯥꯕꯗ ꯍꯟꯊꯕ꯭ꯔꯥ ꯀꯃꯥꯏꯅ ꯇꯧꯕ꯭ꯔ ꯍꯥꯏ ꯑꯗꯨ ꯌꯦꯡꯉꯣ꯫
ꯆꯕꯅꯤꯗ ꯐꯖꯅ ꯆꯥꯕꯅꯤ ꯐꯖꯟꯅ ꯆꯔꯒꯔꯦ ꯀꯩꯁꯨ ꯇꯧꯔꯦ ꯐꯖꯅ ꯆꯥꯔꯒ ꯂꯩꯌꯦ꯫
ꯎꯝ ꯎꯝ ꯍꯩꯅꯧꯁꯨ ꯂꯣꯏꯅ ꯀꯦꯟꯈ꯭ꯔꯦ ꯆꯥꯅꯤꯡꯉꯥꯏꯁꯨ ꯂꯩꯇ꯭ꯔꯦ꯫
ꯇꯤꯟ ꯆꯪꯅꯁꯨ ꯈꯔ ꯈꯔ ꯈꯔ ꯆꯥꯕ ꯌꯥꯕꯗꯣ ꯑꯗꯨꯝ ꯆꯥꯔꯒ ꯇꯝꯂꯜꯂꯤꯅꯦ ꯑꯗꯨ ꯉꯁꯤꯗꯤ ꯂꯣꯏꯅ ꯇꯥꯈ꯭ꯔꯦ ꯂꯩꯇ꯭ꯔꯦ꯫ ꯆꯥꯅꯤꯡꯉꯥꯏ ꯂꯩꯇ꯭ꯔꯦ ꯃꯇꯝ ꯂꯦꯟꯐꯝ ꯂꯩꯇ꯭ꯔꯦ꯫
ꯑꯀꯟ ꯑꯀꯟꯕ ꯃꯆꯥ ꯃꯆꯥꯗꯣ ꯑꯗꯨꯁꯨ ꯂꯩꯇ꯭ꯔꯕꯣ꯫
ꯃꯆꯥ ꯃꯆꯥꯗꯣ ꯃꯅꯝ ꯌꯥꯝ ꯀꯟꯕꯗꯣ ꯑꯗꯨꯁꯨ꯫ ꯑꯗꯨꯗꯤ ꯂꯩꯌꯦ ꯑꯗꯨ ꯆꯠꯅꯤꯡꯗꯦ ꯌꯥꯝ ꯈꯇꯛ ꯈꯇꯛ ꯇꯧꯅꯦ
ꯃꯩ ꯃꯩ ꯇꯧꯕ ꯌꯨꯝ ꯃꯊꯛꯇ ꯀꯩꯅꯣ ꯇꯧꯕ ꯇ꯭ꯔꯥꯐꯤꯛꯄꯗꯣ
ꯑꯗꯨ ꯂꯩꯇ꯭ꯔꯦ ꯂꯣꯏꯅ ꯇꯥꯈ꯭ꯔꯦ ꯂꯩꯇ꯭ꯔꯦ
ꯑ
ꯑꯗꯨ ꯂꯩꯇꯕꯒꯦ ꯍꯥꯏꯔꯤꯕꯅꯤꯅꯦꯍꯦ
ꯎꯝ ꯑꯗꯣ ꯑꯃ ꯂꯩꯔꯒ ꯑꯃꯗꯨꯁꯨ ꯑꯗꯨꯝ ꯆꯥꯎꯅ ꯀꯥꯏꯗꯦꯅꯠꯇ
ꯑꯗꯨ ꯌꯥꯝ ꯃꯅꯝ ꯌꯥꯝ ꯀꯟꯕ ꯑꯗꯨ ꯆꯥꯕ ꯃꯇꯝꯗ ꯍꯥꯥꯇꯛ ꯈꯥꯇꯛ ꯇꯧꯕꯗꯨ ꯌꯥꯝ ꯇꯟꯕ
ꯀꯔꯤ ꯀꯔꯤ ꯇꯧꯋꯏ ꯍꯥꯏꯔꯤ
ꯈꯔꯤ ꯈꯔꯤ ꯇꯧ ꯑꯗꯨꯒ ꯀꯩꯅꯣ ꯈꯔ ꯈꯔ ꯍꯥꯀꯠꯆꯕ ꯑꯃꯁꯨ ꯌꯥꯎꯋꯤ꯫ ꯂꯦꯡꯕ ꯑꯃꯁꯨ ꯌꯥꯎꯋꯦꯕ
ꯎ
ꯇꯥꯟꯅꯤꯡꯗꯦ ꯑꯗꯨꯒꯨꯝꯕ ꯆꯥꯗꯦ ꯃꯑꯣꯡ ꯑꯃ ꯇꯧꯋꯤ꯫
ꯑ ꯑꯥ ꯈꯣꯡꯅꯥꯡ ꯈꯣꯡꯅꯥꯡ ꯃꯈꯣꯡꯗ ꯍꯩꯅꯧ ꯄꯥꯝꯕꯤ ꯂꯩꯕ꯭ꯔꯥ꯫
ꯍꯣꯡꯅꯥꯡ ꯃꯈꯣꯡꯗ ꯍꯩꯅꯧ ꯄꯥꯝꯕꯤ ꯈꯪꯗꯦ꯫
ꯌꯦꯡꯉꯣꯅꯦ ꯍꯧꯖꯤꯛ
ꯑꯁ ꯇꯜꯂꯦ ꯅꯣꯡ ꯇꯥꯏꯌꯦ ꯂꯩꯔꯝꯒꯅꯤ꯫
ꯅꯠꯇꯦ ꯑ ꯑꯉꯥꯡꯅ ꯑꯥ ꯀꯩꯅꯣ ꯑꯩ ꯉꯔꯥꯡ ꯄꯥꯎ ꯐꯥꯎꯅꯕꯗ ꯑꯉꯥꯡ ꯑꯃꯅ ꯍꯥꯏ ꯑꯩꯈꯣꯏ ꯑꯉꯥꯡꯗꯨꯅ ꯍꯥꯏꯕꯀꯣ
ꯑꯥ
ꯑꯗ ꯍꯩꯅꯧ ꯄꯥꯝꯕꯤ ꯑꯃ ꯊꯥꯕꯤꯗꯨꯅꯦ ꯑꯆꯧꯕ ꯄꯥꯝꯕꯤ ꯑꯃ ꯃꯍꯩ ꯑꯆꯧꯕ ꯄꯥꯟꯕ ꯄꯥꯝꯕꯤ ꯑꯃ ꯊꯥꯈꯤꯕꯅꯦ ꯃꯔꯨ ꯉꯣꯟꯗꯒꯤ ꯆꯥꯔꯒ ꯃꯔꯨ ꯄꯨꯔꯛꯑꯒ ꯊꯥꯔꯤꯁꯤ ꯑꯗꯨꯃꯥꯏꯅ ꯇꯧꯕ꯭ꯔꯥ ꯍꯥꯏꯅ ꯍꯪꯉꯕ ꯑꯩꯅ ꯂꯩꯇꯗ ꯂꯩꯕꯅꯦ
ꯑꯗꯣ ꯃꯄꯥꯟꯗ ꯎꯝ ꯀꯔꯤ ꯍꯥꯏꯁꯤꯔ ꯁꯝꯕꯜ ꯈꯥꯕꯒꯤ ꯃꯄꯥꯟꯗ ꯈꯔ ꯑꯃ ꯊꯥꯒ ꯄꯤꯕ ꯂꯩꯕꯅꯦ ꯑꯗꯨ ꯑꯣꯏꯔ ꯇ
ꯍ ꯌꯥ ꯆꯥꯎꯈꯈ꯭ꯔꯕꯅꯤ ꯍꯥꯏꯅ ꯍꯥꯏꯌꯦꯕ
ꯆꯥꯎꯗ꯭ꯔꯤꯗ ꯌꯥꯝ ꯆꯥꯎꯗ꯭ꯔꯤꯗ ꯁꯝꯕꯜ ꯈꯥꯕꯗꯣ ꯑꯗꯨ ꯊꯛꯀꯥꯗ꯭ꯔꯤꯕꯗꯨꯕꯨ ꯆꯥꯎꯕ ꯄꯥꯗꯦ
ꯑꯗꯣ ꯍꯧꯖꯤꯛ ꯋꯥꯡ ꯄꯥꯝꯕꯤ ꯀꯩꯅꯣꯅꯦ ꯄꯥꯝꯕꯤ ꯊꯥꯕ ꯄꯔꯦꯡꯒꯁꯨ ꯐꯥꯈꯤ ꯀꯣꯡꯄꯑꯒꯤ ꯄꯥꯝꯕꯤ ꯊꯥꯕ ꯄꯔꯩꯗꯁꯨ ꯊꯥꯈꯤꯕꯅꯦ ꯑꯗꯨꯒꯤ ꯊꯄꯥꯎ ꯑꯣꯏꯕꯖꯗ
ꯈꯪꯗꯦ ꯑꯥ ꯃꯤꯉꯣꯟꯗꯒꯤ ꯂꯧꯔꯛꯄ ꯎꯝ ꯇꯌꯥꯔ ꯇꯌꯔ ꯃꯅꯨꯡꯗ ꯍꯧꯕꯗꯣ ꯑꯗꯨ ꯑꯗꯨꯗꯤ ꯊꯥꯗ꯭ꯔꯤꯀꯣ
ꯍꯥ ꯑꯗꯨꯔꯤ ꯍꯥꯏꯗꯤ
ꯐꯨꯇꯣꯛꯑꯒ ꯃꯐꯝ ꯑꯃꯗ ꯊꯥꯗꯔꯤꯑꯕ ꯑꯗꯨꯁꯨ ꯑꯆꯧꯕꯅꯦ ꯃꯤ ꯃꯤꯒꯤ ꯌꯨꯝꯗ ꯄꯥꯝꯕ ꯌꯥꯝ ꯌꯥꯝ ꯄꯥꯝꯕ ꯑꯆꯧꯕꯗꯣ ꯑꯗꯨꯅꯦꯕ
ꯑꯗꯨꯗꯤ ꯍꯧꯖꯤꯛ ꯍꯟꯗꯛ ꯊꯥꯈ꯭ꯔꯣ ꯉꯁꯤ ꯊꯥꯈ꯭ꯔꯣ ꯍꯣꯔꯦꯟ ꯊꯥꯈ꯭ꯔꯣ ꯅꯣꯡ ꯈꯔ ꯈꯔ ꯀꯩꯅꯣ ꯇꯧꯔꯤꯉꯩꯗ ꯐꯠꯇꯣꯛꯑꯒ ꯊꯥꯦ
ꯍꯣꯔꯦꯟ ꯅꯣꯡ ꯈꯔ ꯍꯥꯡꯕꯗ ꯊꯥꯕꯤꯒꯦ
ꯈꯔ ꯏꯁꯤꯡ ꯏꯁꯤꯡ ꯇꯨꯡꯉꯣꯏꯗꯕ ꯖꯒꯥꯗꯀꯣ
ꯎꯝ
ꯏꯁꯤꯡ ꯊꯨꯝꯃꯣꯏꯗꯕꯖꯥꯒꯥꯗ ꯊꯥꯕ ꯏꯁꯤꯡ ꯃꯐꯝꯗꯗꯤ ꯑꯃꯨꯛ ꯁꯤꯗꯣꯛꯈꯤꯅꯤ
ꯍꯩꯅꯧꯗꯤ ꯏꯁꯤꯡ ꯇꯨꯡꯉꯛꯑꯁꯨ ꯁꯤꯗꯦꯗ ꯅꯣꯃꯥꯡꯈꯥ ꯄꯥꯝꯕꯤ ꯑꯗꯨꯗꯤ ꯁꯤꯌꯦ ꯇꯧꯏ ꯇꯧꯏ ꯎꯨꯡ ꯂꯣꯃꯥꯡꯈꯥ ꯄꯥꯝꯕꯤꯗꯨꯗꯤ ꯁꯤꯒꯦ ꯇꯧꯔꯦ ꯑꯗꯨꯒ ꯄꯨꯡꯗꯣꯟꯗꯨꯁꯨ ꯄꯨꯡꯗꯣꯟꯗꯤ ꯁꯤꯗꯦꯗ ꯀꯩꯁꯨ ꯇꯧꯗꯦ ꯁꯨ ꯇꯧꯗꯦ ꯐꯖꯅ ꯍꯧꯋꯦꯌꯦ
ꯃꯔꯥꯛ ꯁꯥꯡꯗꯨꯅ ꯆꯠꯄ ꯀꯥꯡꯕꯨꯗꯤ ꯀꯩꯁꯨ ꯇꯧꯔꯣꯏꯕ ꯑꯗꯨꯕꯨ ꯃꯔꯥ ꯑꯇꯦꯟꯕ ꯃꯔꯥꯁꯤꯡꯗꯨꯗ
ꯎ ꯎꯝ ꯉꯔꯥꯡꯒꯤ ꯀꯩꯅꯣꯗꯣ ꯌꯦ ꯔꯨꯝꯗꯣ ꯑꯣꯛꯇ ꯄꯤꯖꯒꯦ ꯍꯥꯏꯔꯒ ꯑꯉꯥꯡꯁꯤꯡꯅ ꯆꯠꯊꯣꯛꯈ꯭ꯔꯦ
ꯆꯝ ꯌꯥꯗꯗꯤ ꯆꯥꯔ ꯌꯥꯗ ꯆꯗ꯭ꯔ ꯆꯥꯗꯕꯤ ꯆꯥꯗꯕꯤꯗꯤꯗ
ꯍꯧꯗꯣꯡꯒꯤ ꯈꯖꯤꯛꯇ ꯄꯤꯌꯣ ꯍꯥꯏꯕ ꯐꯥꯎ ꯄꯤꯗꯣꯏꯅꯤ ꯑꯩ ꯆꯠꯊꯣꯛꯈ꯭ꯔꯒꯦ ꯍꯥꯏꯅ ꯌꯥꯝ ꯍꯥꯎꯕꯒꯤꯔ ꯈꯪꯗꯦ
ꯑꯣꯛꯆꯥꯛꯁꯨ ꯑꯃꯨꯛ ꯊꯣꯡꯒꯅꯤ ꯈꯪꯗ꯭ꯔꯦ ꯀꯗꯥꯏꯗꯒꯤ ꯂꯧꯔꯒ ꯊꯣꯡꯁꯦꯔꯥ ꯈꯪꯗ꯭ꯔꯦꯅꯦ ꯃꯩꯗꯤ ꯂꯥꯛꯏꯀꯣ
ꯃꯩ ꯂꯥꯛꯑꯦ ꯉꯥꯁꯥꯏ ꯃꯨꯠꯂꯝꯃꯒꯥ ꯑꯃꯨꯛ ꯂꯥꯛꯑꯦ
ꯑꯣ ꯑꯩꯈꯣꯏꯗꯁꯨ ꯅꯨꯡꯗꯥꯡꯗꯣ ꯃꯩ ꯂꯥꯛꯑꯔꯣꯏꯗ꯭ꯔꯥ ꯍꯥꯏꯅ ꯕꯤꯇ꯭ꯔꯤ ꯆꯤꯡꯊꯣꯛꯑꯒ ꯕꯤꯇ꯭ꯔꯤ ꯊꯥꯟꯕꯤꯔꯒ ꯑꯃꯨꯛ ꯍꯜꯂꯛꯄꯗ ꯑꯃꯨꯛ ꯂꯥꯛꯑꯦ ꯂꯥꯛꯑꯣꯏꯗ꯭ꯔꯥ ꯍꯥꯏꯔꯒ
ꯀꯩꯅꯣ ꯑꯩꯈꯣꯏꯒꯤ ꯌꯨꯝꯐꯝ ꯌꯨꯝꯐꯝꯗꯨꯗ
ꯈꯪꯗꯦꯅꯦ ꯂꯩꯕ꯭ꯔꯥ ꯑꯗꯨꯗꯁꯨ
ꯌꯦꯟꯗꯦꯝ ꯂꯩꯒꯅꯤ ꯑꯗꯨꯗ ꯌꯦꯟꯗꯦꯝ ꯃꯅꯤꯡꯒꯤ
ꯀꯩꯅꯣ ꯁꯦꯝꯕꯤꯕ ꯃꯣꯏ ꯇꯦꯡꯇꯤ ꯁꯦꯝꯕꯤꯕ ꯃꯐꯝ ꯑꯗꯨꯋꯥꯏꯗ ꯂꯩꯔꯝꯃꯤ
ꯈꯪꯗꯦꯅꯦ ꯍꯣꯔꯦꯟ ꯌꯦꯡꯒ ꯆꯠꯀꯦ ꯅꯣꯡ ꯍꯥꯡꯉꯗꯤ ꯅꯣꯡ ꯍꯥꯡꯉꯥꯗꯤ ꯆꯠ ꯀꯦ ꯍꯧꯖꯤꯛꯇꯤ ꯅꯣꯡ ꯇꯥꯔꯤꯌꯦ ꯇꯜꯂꯦ ꯅꯣꯡ ꯇꯥꯕꯁꯤꯗꯤ ꯌꯥꯝ ꯁꯥꯔꯁꯨ ꯁꯥꯕꯗꯨꯅ ꯅꯣꯡ ꯆꯨꯗꯕꯗꯨꯅ ꯈꯔ ꯐꯥꯕꯒꯨꯝ ꯇꯧꯋꯦꯗ ꯅꯣꯡ ꯆꯨꯨꯔꯗꯤ ꯇꯜꯂꯦ ꯑꯩꯒꯤ ꯏꯆꯣꯠ ꯆꯣꯠꯂꯒ ꯑꯣꯛ ꯆꯥꯛꯁꯦ ꯐꯖꯅ ꯆꯥꯕꯖꯥꯠꯅꯤ ꯐꯖꯅ ꯁꯦꯡꯇ꯭ꯔꯤꯛ ꯁꯦꯡꯅꯤꯡꯉꯥꯏ ꯂꯦꯛꯄꯤꯔꯒ ꯂꯩꯌꯦ
ꯉꯔꯥꯡ ꯑꯉꯥꯡꯗꯨꯅ ꯍꯥꯏꯔꯤꯕ ꯌꯦꯟ ꯂꯣꯏꯕꯗꯨꯕꯨ ꯀꯥꯟꯅꯕ꯭ꯔꯣ ꯑꯃꯗ ꯑꯃꯗ ꯂꯨꯄꯥ ꯆꯥꯝꯃꯒ ꯅꯥꯏꯟꯇꯤ ꯑꯩꯠꯇꯤ ꯋꯥꯟ ꯑꯩꯠꯇꯤ ꯑꯗꯨꯋꯥꯏꯗ ꯌꯣꯟꯕꯗꯨꯕꯨ ꯀꯥꯟꯅꯕ꯭ꯔꯅꯤ ꯍꯥꯏ ꯃꯆꯤꯟꯖꯥꯛꯅ ꯃꯃꯟ ꯇꯥꯡꯕ ꯑꯃꯗ ꯀꯦ ꯖꯤ ꯑꯃꯈꯛꯇꯪ ꯅꯠꯇꯦꯅꯦ ꯀꯦ ꯖꯤ ꯑꯍꯨꯝ ꯌꯦꯠꯅꯦ ꯑꯍꯨꯝ ꯑꯗꯨꯝ ꯑꯣꯏꯕꯅꯤꯅꯦ ꯑꯗꯨ ꯑꯣꯏꯕꯗꯤ ꯌꯦꯡꯕꯅꯦ
ꯎ
ꯑꯗꯨ ꯑꯣꯏꯔꯁꯨ ꯃꯃꯜ ꯌꯥꯝꯕꯅꯤꯅ ꯑꯗꯨ ꯑꯣꯏꯔꯁꯨ ꯀꯅꯥ ꯀꯅ ꯍꯥꯏ ꯀꯔꯤ ꯀꯔꯅꯥꯇꯅꯤ ꯁꯤꯁꯤ ꯁꯤꯁꯤ ꯍꯥꯏꯕꯗ ꯑꯣ ꯑꯩ ꯅꯍꯥꯟꯅ ꯃꯥꯅ ꯂꯣꯟ ꯂꯧꯅꯤꯡꯉꯥꯏ ꯀꯣꯔꯁꯦꯁ ꯇꯧꯔꯒ ꯇꯧꯈꯤꯒꯅꯤ ꯍꯥꯏꯈꯤ ꯑꯗꯨꯗꯤ ꯀꯃꯥꯏ ꯇꯧꯒꯗꯕꯥ ꯃꯆꯤꯟꯖꯥꯛꯀꯤ ꯉꯝꯒꯗꯔꯣ ꯃꯆꯤꯟꯖꯥꯛꯀꯤꯁꯨ ꯑꯗꯨꯒ ꯂꯣꯏꯅ ꯍꯤꯁꯥꯞ ꯇꯧꯔꯒꯥ ꯊꯥꯒꯔꯕꯅꯤ